ꯍꯜꯂꯣ
ꯑꯧ ꯇꯥꯔꯦ ꯑꯗꯒꯤ ꯍꯨꯟꯗꯣꯛꯈ꯭ꯔꯦ ꯈꯔꯥ ꯑꯃꯗꯤ ꯍꯨꯟꯗꯣꯛꯈ꯭ꯔꯦ
ꯈꯔꯥ ꯑꯃꯗꯤ ꯍꯨꯟꯆꯣꯛꯈ꯭ꯔꯦ ꯑꯗꯒꯤ ꯈꯔꯥ ꯑꯃ ꯃꯩ ꯊꯥꯒ꯭ꯔꯦ ꯑꯅꯝꯕꯅ ꯃꯌꯥꯝꯁꯦ ꯁꯨꯝ ꯍꯥꯏꯗꯤ ꯃꯅꯤꯡ ꯃꯌꯥꯗ ꯇꯧꯔꯒꯕꯨꯗꯤ ꯐꯨꯝꯃꯦ ꯑꯩꯈꯣꯏꯕꯨꯗꯤ ꯍꯤꯡꯒꯣꯟ ꯂꯩꯕꯅꯤꯅ ꯀꯣ
ꯑꯥ
ꯐꯨꯝꯃꯒꯁꯨ ꯀꯃꯥꯏ ꯇꯧꯒꯦꯗ ꯍꯨꯏ ꯃꯌꯥꯝ ꯂꯩꯌꯦꯕ ꯑꯈꯣꯏ ꯁꯋꯥꯏꯁꯦ
ꯑꯥ
ꯍꯨꯏꯁꯤꯅꯃꯨꯛ ꯈꯣꯈꯥꯏꯔꯥ ꯄꯨꯈꯠꯂꯛꯄꯤꯅꯦ
ꯀ꯭ꯔꯥꯏꯝ ꯇꯧꯁꯤꯜꯂꯛꯄꯗ
ꯑꯗꯨꯗꯨꯅ ꯑꯃꯨꯛ ꯄꯨꯂꯞ ꯄꯩꯔꯒ ꯃꯩ ꯊꯥꯗꯣꯛꯏꯕꯅꯤꯗꯣ ꯑꯁ ꯌꯥꯝ ꯋꯥꯕ ꯊꯕꯛꯅꯤꯗ ꯑꯗꯨꯕꯨ ꯄꯩꯁꯥꯒꯤꯗꯤ ꯑꯗꯨꯝ ꯑꯩꯒꯤ ꯁꯥꯏꯠ ꯏꯟꯀꯝ ꯑꯃ ꯑꯩꯈꯣꯏꯒꯤ ꯑꯗꯨꯝ ꯂꯥꯛꯀꯦ ꯍꯥꯏꯔꯒꯗꯤ ꯍꯧꯖꯤꯛꯁꯦ ꯃꯔꯨꯝꯁꯦ ꯌꯨꯝꯊꯣꯡ ꯈꯨꯗꯤꯡꯒꯤ ꯁꯨꯝꯕꯒꯤ ꯂꯣꯀꯦꯜ ꯃꯔꯨꯝꯁꯦ ꯌꯥꯝ ꯄꯥꯝꯅꯔꯛꯏꯕ ꯀꯣ ꯃꯌꯥꯝꯁꯦ ꯒꯁ ꯑꯃꯗꯁꯨ ꯍꯥꯏꯗꯤ ꯃꯁꯥꯅ ꯑꯦ ꯄꯥꯝꯕ ꯑꯃ ꯒꯁ ꯑꯃꯗ ꯆꯥꯕ ꯑꯃ ꯃꯁꯥꯒꯤ ꯑꯣꯏꯅ ꯁꯨꯝꯕ ꯆꯥꯔ ꯒ ꯑꯩ ꯒꯁ ꯂꯩꯔꯦ ꯏꯁꯇꯦꯟꯗꯔꯠꯅꯤ ꯍꯥꯏꯔ ꯈꯜꯂꯒ ꯆꯥꯕ ꯑꯃꯁꯨ ꯈꯔꯁꯨ ꯂꯩꯔꯦ ꯑꯗꯣ ꯑꯩ ꯃꯃꯥꯡꯒꯤ ꯑꯩꯅ ꯂꯣꯏꯔꯝꯕ ꯑꯩꯅ ꯂꯣꯏꯔꯝꯕ ꯆꯅꯤ ꯂꯣꯏꯔꯝꯕꯁꯦ ꯑꯥ ꯁꯤꯅ ꯀꯣꯛꯊꯔꯛꯄꯁꯦ ꯑꯩꯁꯦ ꯑꯗꯨꯝ ꯐꯦꯁꯕꯨꯛꯇ ꯀꯩꯀꯩꯗ ꯑꯥ ꯊꯥꯒꯠꯂꯛꯄ ꯃꯇꯝ ꯍꯣꯏ ꯊꯥꯒꯠꯂꯛꯄ ꯃꯇꯝꯗ ꯑꯩꯈꯣꯏꯒꯤ ꯁꯨꯃꯥꯏꯅ ꯑꯣꯔꯗꯔ ꯌꯥꯒꯗ꯭ꯔꯥ ꯀꯥꯏꯅ ꯑꯩ ꯑꯣꯗꯔꯒ ꯆꯠꯄ ꯌꯥꯎꯋꯦꯕ ꯒꯥꯔꯤꯗ ꯍꯥꯞꯆꯜꯂꯒ
ꯑꯥ
ꯑꯗꯨꯃꯥꯏꯅ ꯑꯗꯨꯝ ꯌꯥꯕꯅꯦ ꯑꯗꯣ ꯁꯨꯝ ꯈꯔꯗꯤ ꯁꯤꯒꯤꯗꯤ ꯍꯣꯏ ꯐꯨꯜ ꯇꯥꯏꯝ ꯇꯧꯒꯦ ꯍꯥꯏꯔꯒꯗꯤ ꯆꯧꯉꯥꯏꯃꯊꯛ ꯂꯣꯏꯕ
ꯑꯣ ꯑꯥ ꯄꯥꯔꯠꯇꯥꯏꯝꯒꯤꯗꯤ ꯑꯗꯨꯝ
ꯄꯥꯔꯠ ꯇꯥꯏꯝꯒꯗꯤ ꯆꯥꯝ ꯆꯅꯤꯁꯦ ꯑꯗꯨꯝ ꯌꯥꯕꯅꯦꯕ ꯑꯗꯨꯗꯒꯤ ꯁꯦꯟꯅꯕꯗꯤ ꯈꯔꯗꯤ ꯁꯦꯟꯅ ꯇꯥꯔꯦ ꯆꯪꯗꯕ ꯅꯠꯇꯦ ꯃꯤ ꯈꯨꯗꯤꯡꯃꯛ ꯍꯥꯏꯗꯤ ꯃꯣꯏꯁꯨ ꯑꯗꯨꯝ ꯁꯦꯟꯅꯕꯗꯤ ꯁꯦꯟꯅꯗꯣꯏꯅꯦꯕꯀꯣ ꯑꯗꯨꯗꯒꯤ ꯆꯥꯝꯕꯔꯤ ꯁꯦꯟꯅꯔꯛꯄꯒ ꯆꯥꯝꯃꯥ ꯁꯦꯟꯅꯔꯛꯄꯒ ꯈꯦꯠꯅꯩꯗꯅ
ꯑꯗꯨꯗꯤ ꯈꯦꯠꯅꯔꯦ ꯑꯗꯥ ꯃꯆꯤꯟꯖꯥꯛ ꯊꯥꯕꯁꯤ ꯀꯃꯥꯏꯅꯒ ꯊꯥꯒꯦꯕ ꯅꯣꯡꯃꯒꯤ ꯑꯍꯨꯝꯂꯛ
ꯅꯣꯡꯃꯒꯤ ꯑꯍꯨꯝꯂꯛ ꯑꯥ ꯃꯣꯏꯅ ꯏꯟꯈꯠꯂꯛꯏꯉꯩꯗꯅꯤ ꯅꯣꯡꯃꯒꯤ ꯑꯍꯨꯝꯂꯛ ꯑꯗꯨꯝ ꯊꯥꯕꯤꯌꯣꯕ ꯃꯔꯨꯝ ꯀꯣꯛꯈ꯭ꯔꯥ ꯀꯥꯟꯗꯖꯨ ꯊꯥꯕꯗꯤ ꯉꯝꯃꯦ ꯑꯗꯣ ꯑꯩꯒꯤ ꯑꯣꯏꯅꯗꯤ ꯅꯣꯡꯃꯥꯗ ꯑꯍꯨꯝꯂꯛꯁꯦ ꯊꯥ ꯑꯍꯨꯝ ꯃꯔꯤꯕꯧꯇꯤ ꯊꯥ ꯑꯍꯨꯝꯕꯧꯇꯤ ꯑꯗꯨꯃꯥꯏꯅ ꯊꯥꯔꯝꯃꯦ ꯑꯗꯨꯗꯒꯤꯗꯤ ꯁꯨꯝ ꯑꯥ ꯍꯥꯏꯗꯤ ꯊꯕꯛ ꯑꯇꯣꯞꯄꯁꯨ ꯀꯩ ꯀꯩ ꯆꯠꯄꯅꯤꯅ ꯋꯥꯕꯅꯤꯅꯅꯦ ꯌꯥꯝꯃꯛꯄꯅꯤꯅ ꯑꯩ ꯑꯗꯨꯝ ꯅꯣꯡꯃꯥꯗ ꯑꯅꯤꯃꯨꯛꯇꯤ ꯊꯥꯏ ꯑꯅꯤꯁꯤꯁꯨ ꯃꯣꯏꯒꯤ ꯆꯥꯡꯗꯣ ꯌꯦꯡꯉꯥ ꯌꯦꯡꯉꯥ ꯍꯦꯟꯖꯟꯅ ꯊꯥꯖꯟꯕꯁꯨ ꯌꯥꯗꯦꯕ ꯑꯃꯨꯛ ꯇꯨꯝꯃꯣꯏꯗꯣꯏꯅꯦꯕ ꯃꯣꯏꯒꯤ ꯆꯥꯡꯁꯦ ꯂꯩꯕꯅꯦꯕ ꯌꯦꯟ ꯑꯃꯅ ꯃꯣꯏꯒꯤ ꯑꯥ ꯐꯣꯔ ꯃꯟꯁ ꯁꯨꯒꯔꯥꯀꯥꯟꯁꯤꯗꯀꯣ ꯃꯣꯏꯒꯤ ꯌꯥꯝꯅ ꯊꯤꯕ ꯑꯃꯅ ꯌꯥꯝ ꯅꯨꯡꯉꯥꯏꯕ ꯑꯃꯅ ꯐꯣꯔ ꯃꯟ ꯐꯣꯔ ꯃꯟ ꯇꯦꯟ ꯗꯦꯁ ꯁꯤꯒꯤ ꯃꯅꯨꯡꯗ ꯃꯔꯨꯝ ꯂꯣꯏ ꯀꯣꯛꯂꯛꯀꯅꯤꯕ ꯊꯥ ꯃꯔꯤꯗ ꯊꯥ ꯃꯔꯤꯗ ꯊꯥ ꯊꯥ ꯃꯔꯤꯗ ꯃꯣꯏ ꯃꯔꯨꯝ ꯀꯣꯛꯂꯛꯀꯅꯤꯕ ꯊꯥ ꯃꯔꯤꯗ ꯑꯗꯨꯗꯨꯅ ꯊꯥ ꯃꯔꯤꯗ ꯃꯔꯨꯝ ꯀꯣꯛꯂꯛꯄꯅꯤꯅ ꯑꯈꯣꯏꯅ ꯁꯤꯕꯧꯇꯤ ꯐꯖꯅꯗꯤ ꯊꯥꯕꯤꯔꯦꯗꯅ ꯑꯗꯨꯗꯒꯤ ꯃꯣꯏꯅ ꯆꯥꯗꯣꯏꯖꯦ ꯑꯩꯈꯣꯏꯒꯤ ꯑꯥ ꯒ꯭ꯔꯥꯝꯗ ꯆꯥꯝꯃꯒ ꯀꯨꯟ ꯀꯨꯟ ꯆꯥꯅꯤꯕ ꯌꯦꯟ ꯑꯃꯅ ꯆꯥꯝ ꯀꯨꯟꯗꯩꯅ ꯆꯝ ꯀꯨꯟꯊ꯭ꯔꯥ
ꯌꯦꯟ ꯑꯃꯅ ꯒ꯭ꯔꯥꯝ ꯑꯃꯒ ꯆꯥꯝ ꯀꯨꯟ ꯄꯤꯖꯒꯗ꯭ꯕꯅꯦꯕ
ꯑꯥ ꯅꯣꯡꯃꯒꯤ ꯆꯥꯝꯃ ꯀꯨꯟ ꯅꯠꯇ꯭ꯔ ꯆꯥꯝꯃ ꯀꯨꯟꯊ꯭ꯔꯥꯖꯦ ꯍꯨꯖꯤꯛꯀꯤ ꯃꯔꯨꯝ ꯀꯣꯛꯄꯤꯖꯤꯒꯤ ꯑꯣꯏꯅ
ꯑꯥ ꯑꯗꯨꯗꯤ ꯆꯥꯝ ꯀꯨꯟ ꯍꯥꯏꯖꯦ ꯑꯌꯨꯛꯀꯤ ꯅꯨꯡꯗꯥꯡꯒ ꯌꯥꯎꯔꯒ꯭ꯔꯣ
ꯌꯥꯎꯗꯦ ꯅꯣꯡꯃꯒꯤꯇꯪꯅꯦ ꯆꯥꯝꯃ ꯀꯨꯟꯁꯦ ꯑꯗꯨꯕꯨ ꯆꯥꯝꯃ ꯀꯨꯟ ꯍꯥꯏꯕꯋꯅꯤ ꯆꯥꯝꯃ ꯀꯨꯟ ꯏꯟꯇꯨ ꯍꯟꯗ꯭ꯔꯦꯠ ꯑꯗꯨ ꯀꯦꯖꯤ ꯀꯌꯥꯅꯣ ꯌꯦꯡꯉꯣ ꯀꯦꯖꯤ ꯑꯗꯨꯝ
ꯀꯦꯖꯤ ꯇꯔꯥꯔꯣ
ꯑꯥ ꯆꯥꯝꯃ ꯀꯨꯟ ꯏꯟꯇꯨ ꯍꯟꯗ꯭ꯔꯦꯗꯠꯇꯤ ꯑꯈꯣꯏ ꯅꯣꯡꯃꯗ ꯅꯣꯡꯃꯗ ꯀꯦꯖꯤ ꯇꯔꯥꯒꯤ ꯆꯥꯡ ꯂꯥꯛꯑꯅꯤ ꯀꯦꯖꯤ ꯇꯔꯥ ꯈꯤꯇꯪꯗꯤ ꯍꯦꯟꯕꯅꯤ ꯑꯗꯨꯒꯤ ꯆꯥꯡꯗꯨꯗ ꯑꯗꯨꯃꯥꯏꯅ ꯑꯈꯣꯏꯅ ꯊꯥꯔꯦꯗꯅ ꯅꯣꯡꯃꯒꯤ
ꯑꯗꯒꯤ ꯅꯣꯡꯃꯒꯤ ꯀꯦꯖꯤ ꯇꯔꯥꯖꯦ ꯑꯌꯨꯛꯇ ꯃꯉꯥ ꯊꯥꯔꯒ ꯅꯨꯡꯗꯥꯡ ꯃꯉꯥ ꯑꯃ ꯊꯥꯗꯣꯏꯔꯥꯕ
ꯑꯣ ꯌꯥꯔꯦ ꯑꯗꯨꯃꯥꯏꯅ ꯊꯥꯕ ꯑꯗꯨꯒ ꯏꯁꯤꯡꯖꯦ ꯌꯥꯝꯅ ꯐ꯭ꯔꯦꯁ ꯑꯣꯏꯅ ꯏꯁꯤꯡꯖꯤꯗꯤ ꯐꯖꯅ ꯐ꯭ꯔꯦꯁ ꯑꯣꯏꯕ ꯏꯁꯤꯡ ꯊꯥꯕꯤ ꯇꯥꯔꯦ ꯑꯗꯨꯒ ꯑꯥ ꯃꯥꯒꯤ ꯐ꯭ꯂꯣꯔꯖꯦ ꯈ꯭ꯋꯥꯏ ꯐꯕꯗꯤ ꯑꯈꯣꯏꯅ ꯂꯣꯏꯗꯣꯔꯤꯕ ꯌꯦꯟꯖꯦ ꯂꯩꯌꯩ ꯐꯖꯅ ꯌꯩꯔꯒ ꯃꯥꯒꯤ ꯏꯁ꯭ꯇꯣꯔ ꯇꯧꯕ ꯑꯃ ꯑꯗꯒꯤ ꯈ꯭ꯋꯥꯏ ꯐꯕꯗꯤ ꯀꯃꯥꯏꯅ ꯇꯧꯒꯦꯗ ꯑꯈꯣꯏꯅ ꯋꯥꯟ ꯐꯥꯏꯞ ꯇꯦꯟ ꯊꯥꯖꯟꯒꯤꯕ ꯌꯥꯝ ꯄꯥꯅ
ꯑꯥ
ꯑꯗꯨꯅ ꯈꯋ꯭ꯥꯏ ꯕꯦꯁ
ꯑꯗꯨꯒ ꯀꯩꯅꯣꯗꯒꯨꯝꯕꯗꯤ ꯌꯥꯗ꯭ꯔꯣ ꯍꯧꯖꯤꯛꯀꯥꯟ ꯌꯣꯠꯀꯤ ꯖꯥꯂꯤ ꯊꯣꯛꯏꯗꯅ
ꯑꯥ
ꯑꯗꯨꯗ ꯑꯗꯨꯒꯨꯝꯕꯗꯨꯗꯤ ꯌꯥꯗ꯭ꯔꯣ ꯍꯥꯏꯗꯤ ꯃꯈꯥꯗꯣ ꯍꯣꯍꯜꯂꯒ
ꯌꯥꯏꯌꯦ ꯑꯗꯨꯖꯨ ꯃꯈꯥ ꯃꯈꯥꯗ ꯑꯗꯨꯃꯥꯏꯅ ꯇꯥꯍꯟꯕꯖꯨ ꯌꯥꯏ ꯑꯗꯨꯒꯤ ꯃꯈꯥꯒꯤ ꯑꯗꯨꯒꯤ ꯄꯣꯠꯇꯨꯗ ꯃꯈꯥꯗ ꯇꯥꯍꯟꯕ ꯑꯗꯨꯅ ꯍꯥꯏꯗꯤ ꯑꯗꯨꯒꯤ ꯄꯣꯠꯇꯨꯅ ꯂꯝꯗꯣ ꯍꯥꯏꯗꯤ ꯃꯊꯛꯇ ꯑꯗꯨꯃꯥꯏꯅ ꯂꯩꯕ ꯑꯣꯏꯔꯗꯤ ꯌꯥꯏꯌꯦꯕꯗꯨꯖꯨ ꯑꯗꯨꯃꯥꯏ ꯇꯥꯍꯟꯒ꯭ꯔꯒ ꯑꯗꯨꯅ ꯍꯦꯟꯅ ꯂꯥꯏꯕꯅꯦ ꯃꯈꯥꯗ ꯕꯣꯔꯥ ꯊꯥꯒ꯭ꯔꯦꯗꯅ
ꯑꯥ ꯑꯗꯨꯒ
ꯑꯗꯨꯗꯤ ꯃꯊꯤꯒꯩꯗꯣ ꯕꯣꯔꯥꯗꯨꯗ ꯆꯤꯡꯊꯣꯛꯑꯒ ꯍꯩꯗꯣꯛꯎꯕ ꯌꯥꯏꯌꯦꯕ ꯑꯗꯨꯗꯒꯤ ꯀꯣꯟ ꯑꯣꯏꯅ ꯁꯥꯔꯒ ꯇꯧꯒꯤꯕꯗꯨꯗꯤ ꯑꯗꯨꯝ ꯁꯦꯡꯇꯣꯛꯅꯗꯣꯏꯅꯤꯗꯅꯀꯣ ꯑꯗꯨꯝ
ꯑꯥ
ꯑꯗꯨ ꯑꯗꯨꯃꯥꯏ ꯖꯥꯂꯤꯗꯨꯖꯨꯕ ꯑꯩ ꯑꯗꯨꯅ ꯃꯣꯏ ꯖꯥꯂꯤꯒꯤꯗꯨꯅ ꯀꯦꯁ ꯁꯤꯁꯇꯦꯝ ꯀꯧꯕꯅꯦꯕ ꯑꯗꯨ ꯁꯤꯁꯇꯦꯝꯖꯤꯅ ꯄꯤꯛ ꯄꯤꯛꯅ ꯂꯣꯏꯕꯗꯣ ꯅꯪꯒꯤ ꯍꯥꯏꯖꯤꯅ ꯃꯈꯥꯗ ꯒꯥꯂꯤ ꯖꯥꯂꯤꯗꯨꯅ ꯊꯝꯒ꯭ꯔꯒ ꯑꯗꯨꯝ ꯃꯣꯏ ꯃꯊꯛ ꯖꯥꯂꯤ ꯃꯊꯛꯇ ꯑꯗꯨꯝ ꯆꯠꯆꯕꯩ ꯋꯥꯔꯤꯅꯦꯕ ꯅꯪꯗꯨ
ꯑꯥ ꯖꯥꯂꯤ ꯃꯊꯛꯇ ꯑꯗꯨꯝ ꯆꯠꯆꯕꯩ ꯋꯥꯅꯤ
ꯌꯥꯏ ꯌꯥꯏ ꯑꯗꯨꯖꯨ ꯀꯩꯅꯣ ꯑꯗꯨꯖꯨ ꯌꯥꯝ ꯇꯧꯅꯩꯗ ꯑꯗꯨꯃꯥꯏꯅ ꯑꯗꯣ ꯑꯈꯣꯏꯒꯤꯅ ꯑꯗꯨꯃꯥꯏꯅ ꯇꯧꯗ꯭ꯔꯦ ꯑꯈꯣꯏꯒꯤꯅ ꯑꯗꯨꯝ ꯌꯦꯡꯒꯣꯟ ꯑꯣꯏꯅ ꯆꯥꯎꯅ ꯁꯥꯔꯒꯀꯣ
ꯑꯥ
ꯑꯗꯨꯃꯥꯏ ꯇꯧꯔꯒ ꯑꯗꯨꯝ ꯑꯗꯨꯗ ꯑꯗꯨꯝ ꯊꯝꯕ
ꯑꯗꯨ ꯁꯦꯡꯇꯣꯛꯅꯕꯗꯗꯤ ꯈꯔꯗꯤ ꯆꯪꯉꯝꯃꯅꯤ ꯊꯥꯒꯤ ꯁꯦꯡꯗꯣꯛꯄ꯭ꯔꯥ ꯍꯞꯇꯥꯒꯤ ꯁꯦꯡꯗꯣꯛꯄ꯭ꯔꯥ
ꯊꯥ ꯃꯈꯥꯏ ꯊꯥ ꯃꯈꯥꯏ ꯑꯗꯨꯃꯥꯏꯟ ꯁꯦꯡꯉꯤ ꯑꯗꯨ ꯉꯝꯗꯕ ꯌꯥꯎꯋꯤ ꯊꯥ ꯃꯈꯥꯏ ꯍꯦꯟꯖꯟꯕꯖꯨ ꯌꯥꯎꯋꯤꯗ ꯍꯥꯏꯗꯤ ꯁꯦꯡꯕꯗꯣ ꯋꯥꯕꯅꯤꯅ ꯀꯣ ꯌꯥꯝꯃꯛꯄꯒꯤꯅꯤꯅ ꯑꯗꯨꯃꯥꯏꯟꯅ ꯈꯤꯇꯪꯒ ꯑꯁ ꯍꯣꯏ ꯎꯝ ꯃꯥꯅꯦ ꯑꯗꯨꯗꯒꯤ ꯇꯟꯕꯅꯤꯅ ꯑꯗꯨꯗꯒꯤ ꯋꯥꯏ ꯅꯣꯡ ꯑꯃꯨꯛ ꯄꯦꯛꯅꯔꯅꯤ ꯀꯣ ꯑꯗꯨꯒ ꯈ꯭ꯋꯥꯏ ꯐꯕꯗꯤ ꯂꯩꯌꯦ ꯑꯩꯈꯣꯏꯒꯤ ꯂꯩꯉꯣꯏꯗ ꯑꯈꯣꯏꯒꯤ ꯑꯈꯣꯏꯒꯤ ꯗꯤꯃꯥꯄꯨꯔ ꯂꯩꯉꯣꯏꯁꯦ ꯗꯤꯃꯥꯄꯨꯔ ꯂꯩꯉꯣꯏꯗ ꯈꯤꯇꯪ ꯑꯈꯣꯏꯒꯤ ꯌꯥꯝ ꯑꯀꯨꯞꯄ ꯅꯠꯇꯕ ꯈꯤꯇꯪ ꯑꯄꯧꯕꯗꯣ
ꯑꯥ
ꯗꯤꯃꯥꯄꯨꯔ ꯂꯩꯉꯣꯏꯖꯤꯅ ꯂꯣꯏꯅ ꯃꯥꯒꯤꯖꯦ ꯋꯥꯏꯒꯤ ꯃꯍꯨꯠꯇ ꯑꯗꯨꯅ ꯂꯣꯏ ꯊꯥꯕ ꯄꯩꯁꯥꯕꯨꯗꯤ ꯆꯪꯉꯤ ꯑꯗꯨ ꯏꯟꯚꯦꯁꯦ ꯑꯩꯈꯣꯏ ꯆꯧꯉꯥ ꯆꯇ꯭ꯔꯨꯛ ꯑꯗꯨꯃꯥꯏꯅ ꯆꯥꯎꯅ ꯂꯣꯏꯔꯛꯑꯒꯗꯤ ꯑꯗꯨ ꯇꯧꯕ ꯌꯥꯏ ꯑꯩ ꯑꯗꯨ ꯇꯧꯒꯦ ꯇꯧꯔꯝꯃꯦꯕ ꯑꯩꯅ ꯄꯩꯁꯥ ꯅꯨꯡꯁꯥꯗꯣ ꯑꯩꯉꯣꯟꯗ ꯑꯩꯅ ꯁꯥꯖꯜꯂꯣ ꯑꯩ ꯈꯤꯇꯪ ꯑꯩꯉꯣꯟꯗ ꯕꯥꯖꯦꯠꯇꯨ ꯌꯥꯝꯅ ꯃꯇꯥꯡ ꯆꯥꯒꯤꯗꯕ ꯑꯗꯨꯗꯒꯤ ꯑꯩ ꯑꯗꯨ ꯊꯥꯔꯦꯗꯅ ꯏꯟꯆꯤ
ꯑꯥ
ꯑꯃ ꯃꯈꯥꯏ ꯍꯥꯏꯇꯥꯔꯦ ꯀꯣ ꯏꯟꯆꯤ ꯑꯅꯤ ꯑꯥ ꯏꯟꯆꯤ ꯑꯅꯤꯃꯨꯛ ꯑꯗꯨꯒꯤ ꯆꯥꯡꯗ ꯊꯥꯔ ꯃꯇꯨꯡꯗ ꯑꯗꯨ ꯊꯥ ꯊꯥꯖꯤꯟꯒ꯭ꯔꯅꯤꯕ ꯋꯥꯏ ꯅꯨꯡ ꯑꯝꯇ ꯊꯥꯔꯣꯏꯕ ꯐ꯭ꯂꯣꯔ ꯇꯧꯔꯕ ꯃꯇꯨꯡꯗ ꯊꯥꯖꯤꯟꯒ꯭ꯔꯅꯤꯕ
ꯑꯥ
ꯑꯗꯩ ꯃꯣꯏ ꯃꯊꯤ ꯀꯩꯀꯩꯖꯤ ꯃꯣꯏ ꯐꯥꯏꯖꯤꯜꯂꯅꯤ ꯐꯥꯏꯖꯤꯟꯕ ꯀꯥꯟꯗ ꯑꯩꯈꯣꯏꯒꯤ ꯖꯥꯂꯤ ꯂꯩꯗꯅ ꯑꯩꯈꯣꯏꯒꯤ ꯌꯣꯠ ꯅꯤꯛ ꯑꯥ ꯑꯩꯈꯣꯏꯒꯤ ꯂꯩꯉꯣꯏ ꯅꯤꯛꯅꯕ ꯖꯥꯂꯤꯗꯣ ꯃꯗꯨꯗ ꯋꯥ ꯑꯁꯥꯡꯕ ꯑꯝꯗ ꯑꯩꯈꯣꯏꯅ ꯑꯗꯨꯒꯤ ꯖꯥꯂꯤ ꯑꯄꯥꯛꯄ ꯑꯃ ꯁꯦꯝꯃꯅꯤꯕ ꯑꯗꯨꯗꯒꯤ ꯑꯩꯈꯣꯏꯅ ꯂꯩꯉꯣꯏꯁꯤꯗ ꯀꯣꯠꯂ ꯀꯣꯠꯂꯒ ꯃꯊꯤꯒꯩꯗꯣ
ꯑꯥ
ꯃꯊꯤꯒꯩꯗꯨ ꯅꯤꯈꯥꯏꯔꯒꯅꯦ ꯕꯥꯇꯤꯟ ꯑꯝꯗ ꯕꯥꯇꯤꯟ ꯅꯠꯇ꯭ꯔ ꯄꯥꯇ꯭ꯔ ꯈꯟꯇꯣꯛꯄ ꯑꯗꯨꯃꯥꯏꯟ ꯍꯥꯏꯕ ꯑꯗꯨꯗꯨꯅ ꯆꯍꯤꯖꯦ ꯑꯗꯨꯃꯥꯏꯅ ꯊꯥꯒꯤꯕꯗꯨꯅ ꯆꯍꯤ ꯑꯍꯨꯝꯗꯒꯤ ꯃꯔꯤꯕꯥꯎ ꯆꯠꯂꯦ ꯑꯗꯨ ꯗ꯭ꯔꯥꯏꯗꯤ ꯑꯣꯏꯍꯟ ꯇꯥꯔꯦ ꯅꯣꯡ ꯑꯥ ꯅꯣꯡ ꯆꯨꯍꯟꯗ ꯇꯥꯔꯦ ꯃꯣꯏꯆꯔꯖꯤ ꯌꯥꯝꯅ ꯃꯣꯏꯖꯤ ꯃꯅꯤꯟ ꯌꯥꯝꯅ ꯄꯥꯏꯊꯣꯛꯄ ꯄꯣꯠꯅꯦꯕ ꯑꯗꯨꯕꯨ ꯅꯣꯡꯗꯤ ꯌꯨꯍꯟꯗ ꯇꯥꯔꯦ ꯅꯣꯡꯗꯤ ꯌꯨꯍꯟꯝꯗ ꯇꯥꯔꯦ ꯑꯗꯨꯗꯨꯅ ꯑꯗꯨꯃꯥꯏ ꯇꯧꯕ ꯑꯗꯨꯅ ꯌꯦꯟꯗꯁꯨ ꯃꯣꯏꯒꯤ ꯃꯣꯏꯒꯤ ꯆꯈꯥꯎ ꯃꯅꯨꯡꯗ ꯑꯩꯈꯣꯏꯅ ꯁꯦꯝꯕ ꯀꯥꯟꯗ ꯃꯅꯨꯡꯗ ꯑꯩꯈꯣꯏ ꯅꯨꯡ ꯀꯩꯀꯩ ꯑꯗꯨꯝ ꯌꯥꯎꯔꯝꯗ꯭ꯔꯣ ꯇꯨꯝꯃꯟꯅꯕ ꯑꯗꯨꯅ ꯑꯗꯨꯒꯤ ꯀꯣꯔꯁ ꯈꯤꯇꯪ ꯑꯆꯧ ꯑꯆꯧꯕ ꯂꯩꯉꯣꯏꯗꯣ ꯃꯣꯏꯅ ꯆꯥꯖꯔꯅꯤꯀꯣ ꯃꯣꯏꯅ ꯉꯝꯕ ꯃꯣꯏꯒꯤ ꯁꯤꯕꯨꯛꯀꯤ ꯌꯥꯔꯅꯤ ꯍꯥꯏꯕꯗꯨ ꯆꯥꯖꯗꯣꯏꯅꯦꯕ ꯑꯗꯨꯝ
ꯑꯝ
ꯑꯗꯩ ꯈꯣꯠꯄ ꯈꯣꯠꯄꯖꯨ ꯃꯣꯏꯗ ꯅꯨꯡꯉꯥꯏꯖꯕ ꯀꯣ ꯑꯗꯩ ꯃꯍꯤꯛ ꯃꯇꯥꯏꯖꯨ ꯍꯥꯏꯗꯤ ꯕ ꯂꯩꯉꯣꯏ ꯃꯌꯥꯝꯗꯨꯅ ꯃꯁꯥ ꯀꯩꯀꯩꯗ ꯂꯣꯏꯅ ꯆꯪꯉꯕꯅꯤꯅ ꯍꯥꯏꯗꯤ ꯃꯍꯤꯛ ꯃꯇꯥꯏꯖꯨ ꯆꯪꯗꯦꯕ ꯃꯣꯏꯁꯦ
ꯑꯣ ꯐꯕ ꯌꯥꯝ ꯐꯕꯒꯤ ꯕꯦꯅꯤꯐꯤꯠꯁꯅ ꯍꯦꯟꯕꯗꯣ
ꯕꯦꯅꯤꯐꯤꯠ ꯈꯩꯖꯨ ꯑꯗꯨ ꯄꯩꯁꯥꯒꯤ ꯋꯥꯅꯤ ꯑꯗꯨ ꯂꯩꯉꯣꯏꯗꯨꯃ ꯑꯗꯨꯃꯥꯏꯅ ꯑꯩꯒꯤ ꯍꯧꯖꯤꯛ ꯂꯩꯔꯤꯕ ꯑꯩꯒꯤ ꯌꯦꯡꯒꯣꯟꯒꯤꯖꯤꯗ ꯒꯣꯟꯁꯦ ꯌꯦꯟ ꯆꯥꯇ꯭ꯔꯦꯠ ꯆꯅꯤꯄꯥꯥꯟ ꯂꯣꯏꯕ ꯌꯥꯕꯒꯤꯅꯦꯕ ꯑꯩꯅ ꯁꯥꯔꯤꯁꯦ
ꯑꯥ
ꯁꯤꯒꯤꯖꯤꯗ ꯂꯩꯉꯣꯏꯗꯣ ꯍꯩꯔꯒꯗꯤ ꯀꯌꯥ ꯂꯩꯉꯣꯏ ꯀꯌꯥ ꯆꯪꯅꯤꯕ ꯑꯗꯨꯅꯦꯕ
ꯑꯗꯨ ꯐꯖꯟ ꯆꯪꯉꯝꯃꯅꯤ ꯂꯩꯉꯣꯏ ꯈꯛꯇꯗ ꯂꯥꯛ ꯃꯌꯥ ꯌꯧꯔꯝꯗꯣꯏ ꯃꯥꯜꯂ‌ꯦ ꯁꯨꯝ
ꯂꯥꯛꯇꯤ ꯌꯧꯔꯣꯏ ꯑꯩ ꯄꯥꯟꯅꯔꯦꯕꯀꯣ ꯍꯪꯉꯦꯕ ꯐꯣꯔ ꯖꯦꯔꯣ ꯁꯚꯦꯟꯗꯣ ꯐꯣꯔꯖꯕ‌ꯦꯁ ꯆꯁ ꯁꯚꯦꯟꯗꯣ ꯂꯨꯄꯥ ꯂꯤꯁꯤꯡ ꯀꯌꯥꯅꯣ ꯃꯣꯏꯅ ꯅꯍꯥꯟ ꯍꯥꯏꯔꯛ ꯂꯨꯄꯥ ꯂꯤꯁꯤꯡ ꯅꯤꯄꯥꯟꯒ ꯀꯌꯥꯅꯣꯝ ꯍꯥꯏꯕꯅꯦꯕꯀꯣ ꯑꯗꯨꯒꯤꯗꯨ ꯐꯣꯔ ꯖꯦꯔꯣ ꯁꯚꯦꯟꯗꯣ ꯑꯗꯨꯒꯤꯗꯣ ꯍꯧꯖꯤꯛ ꯑꯗꯨꯝ ꯐꯣꯔ ꯖꯦꯔꯣ ꯁꯚꯦꯟꯗꯣ ꯃꯔꯤ ꯃꯉꯥꯃꯨꯛ ꯆꯪꯅꯤꯕ ꯐꯖꯅ ꯊꯥꯕꯤ ꯏꯟꯆꯤ ꯑꯅꯤ ꯑꯃꯨꯛ ꯂꯨꯄꯥ ꯂꯤꯁꯤꯡ ꯌꯥꯡꯈꯩ ꯃꯌꯥ ꯍꯥꯏꯗꯨꯅꯤꯗ ꯍꯣꯏ ꯂꯥꯛꯄꯨꯗꯤ ꯌꯧꯔꯣꯏ ꯑꯗꯣ ꯌꯥꯡꯈꯩ ꯌꯥꯡꯈꯩꯗꯤ ꯈꯤꯇꯪ ꯍꯦꯟꯗꯧ ꯃꯥꯜꯂꯦ
ꯑꯣ
ꯑꯗꯨꯅꯤ ꯃꯈꯟꯕꯨꯗꯤ ꯑꯗꯨꯅ ꯌꯥꯝ ꯐꯦꯟꯁꯤ ꯑꯣꯏꯕꯩ ꯊꯕꯛ ꯍꯥꯏꯗꯤ ꯇꯣꯡꯉꯥꯟꯕ ꯑꯈꯣꯏꯒꯤ ꯑ ꯄꯩꯁꯥ ꯄꯥꯏꯕꯩ ꯊꯕꯛꯅꯤꯗꯅꯀꯣ ꯌꯥꯝ ꯆꯥꯎꯅ ꯊꯥꯗꯕ ꯑꯗꯨꯝ ꯑꯩꯅ ꯆꯍꯤꯖꯦ ꯇꯔꯥꯃꯨꯛ ꯍꯦꯜꯂꯦꯕ ꯑꯩꯅ ꯁꯨꯝꯕꯒꯤ ꯌꯦꯟ ꯅꯨꯡ ꯂꯣꯏꯈꯠꯂꯛꯏꯖꯦ
ꯑꯣ ꯍꯥꯟꯅ ꯍꯩ ꯑꯗꯨꯗꯤ ꯐꯖꯅ ꯍꯩꯔꯝꯃꯅꯤ
ꯍꯣꯏ ꯍꯩꯔꯦ ꯍꯥꯏꯇꯥꯔꯦ ꯁꯨꯝ ꯂꯣꯏꯔꯛꯑꯝꯅꯤꯅꯀꯣ ꯍꯩꯔꯦꯅ ꯃꯌꯥꯝꯒ ꯍꯦꯛꯇ ꯌꯥꯝ ꯑ‌ꯦꯛꯁ ꯄꯤꯑꯦꯟꯁꯀꯤ ꯋꯥꯠ ꯗꯤ ꯅꯠꯇꯦ ꯑꯗꯨ ꯏꯁꯥꯒꯤ ꯑꯣꯏꯅꯗꯤ ꯈꯪꯖꯕꯗꯣ ꯎꯝ ꯎꯝ
ꯇꯧꯔꯛꯑꯗꯤ ꯁꯤ ꯇꯧꯋꯦ ꯈꯣꯠꯂꯦ ꯈꯔꯗꯤ ꯈꯪꯉꯝꯃꯅꯦꯕ
ꯃꯥꯅꯦ ꯑꯗꯣ ꯍꯟꯇꯛ ꯇꯨꯔꯤꯖꯤꯅꯤꯅ‌ꯦ ꯐꯅ ꯈꯪꯉꯒꯖꯨꯅꯦ ꯍꯥꯏ
ꯑ ꯍꯟꯗꯛꯀꯤꯗꯨꯗꯤ ꯄꯥꯛꯇꯛꯅꯅꯅꯤ ꯈꯔꯖꯨ ꯁꯥꯊꯤꯕꯔꯣꯛ ꯈꯪꯗꯦ ꯍꯟꯗꯛꯀꯤꯗꯨ
ꯎꯝ ꯑꯈꯣꯏꯒꯤ ꯃꯃꯥꯡꯗ ꯌꯦꯟꯅ ꯂꯤꯁꯤꯡ ꯑꯃ ꯆꯥꯎꯉꯥꯃꯨꯛ ꯂꯣꯏꯕ ꯂꯩꯌꯦ ꯃꯥꯒꯤꯖꯤꯅ ꯀꯣꯏꯂ꯭ꯔꯅꯤ ꯃꯥꯏꯖꯨ ꯂꯣꯏ ꯇꯨꯔꯤꯅꯤ ꯀꯩꯅꯣ ꯑ ꯆꯅꯤꯃꯨꯛꯇꯪꯗꯤ ꯀꯜꯍꯧꯋꯦ ꯃꯥꯏꯗꯨ
ꯎꯝ ꯑꯗꯒꯤ ꯌꯦꯟꯖꯨ ꯑꯣꯛꯁꯨ ꯄꯨꯂꯞ ꯅꯠꯇ꯭ꯔ ꯇꯧꯒꯤꯕꯗꯣ
ꯃꯥꯅꯦ ꯑꯗꯨ ꯂꯩꯉꯥ ꯂꯩꯅꯥꯖ‌ꯦ ꯑꯗꯨꯝ ꯅꯨꯡꯁꯤꯠꯇ ꯌꯥꯎꯔꯛꯄꯖꯥꯠꯅꯤꯗ ꯒ꯭ꯌꯥꯟ ꯃꯦꯟ ꯇꯥꯕꯇꯥꯟꯇꯦ
ꯎꯝ
ꯑꯗꯨꯅ ꯁꯤꯒꯤꯗꯤ ꯕꯤꯖꯤꯅꯦꯁ ꯍꯥꯏꯗꯤ ꯑ ꯕꯤꯖꯤꯅꯦꯁ ꯁꯤ ꯖꯤꯖꯨ ꯌꯦꯟꯒꯤꯖꯤꯁꯨ ꯍꯦꯛꯇ ꯑꯗꯨꯝ ꯐꯖꯅ ꯑꯈꯣꯏꯅ ꯆꯥꯡ ꯅꯥꯏꯅ ꯇꯧꯒ꯭ꯔꯗꯤ ꯑꯗꯨꯝ ꯀꯥꯟꯅꯩꯌꯦꯕ ꯑꯩ ꯈꯣꯔꯁꯥ ꯄ꯭ꯔꯁꯥ ꯑꯃ ꯑꯃꯖꯦ ꯁꯤ ꯂꯣꯏ ꯆꯠꯅꯩ ꯍꯟꯇꯛꯁꯨ ꯄꯨꯔꯥ ꯄꯩꯁꯥꯗꯨ ꯑꯗꯨꯃꯥꯏꯅ ꯃꯥꯡꯕꯗꯤꯅ ꯗꯥꯎꯟ ꯆꯠꯄꯩ ꯋꯥꯅꯦꯕ ꯑꯥ ꯃꯈꯥꯗ ꯑꯗꯣ ꯁꯤꯖꯤꯅ ꯑꯩꯒꯤ ꯈꯣꯔꯁꯥ ꯄꯨꯔꯁꯥ ꯏꯃꯨꯡꯒꯤ ꯎꯝ ꯃꯥꯅꯦ ꯏꯃꯨꯡꯒꯤ ꯉꯥꯔꯤ ꯉꯇꯥꯏ
ꯑ
ꯏꯃꯨꯡ ꯃꯅꯨꯡꯒꯤ ꯈꯣꯔꯁꯥ ꯄ꯭ꯔꯁꯥ ꯏꯃꯨꯡ ꯃꯅꯨꯡꯒꯤ ꯃꯔꯨꯞꯀꯤ ꯈꯤꯇꯪ ꯁꯤꯅ ꯂꯣꯏ ꯄꯨꯅꯔꯝꯃꯦꯕ ꯑꯗꯨꯗ ꯃꯃꯥꯡꯗ ꯃꯔꯨꯝ ꯆꯅꯤ ꯂꯣꯏꯔꯝꯕꯖꯤꯖꯨ ꯆꯅꯤꯖꯦ ꯂꯣꯏꯁꯟꯒ꯭ꯔ ꯃꯇꯨꯡ ꯆꯍꯤ ꯑꯍꯨꯝ ꯃꯔꯤ ꯃꯥꯅ ꯀꯣꯛꯄꯖꯦ
ꯎꯝ
ꯆꯍꯤ ꯑꯍꯨꯝꯗꯤ ꯅꯪꯅ ꯐꯖꯅ ꯇꯧꯔꯒꯗꯤ ꯑꯗꯨꯝ ꯀꯣꯛꯄꯅꯤꯀꯣ
ꯎ ꯐꯖꯅ ꯀ‌ꯣꯛꯑꯦꯍ‌ꯦ ꯑꯗꯨꯗꯤ ꯄꯩꯁꯥꯗꯣ ꯐꯖꯅ ꯍꯟꯖꯜꯂꯝꯒꯅꯤꯅꯦ
ꯍꯟꯖꯜꯂꯦ ꯍꯟꯖꯜꯂꯦ ꯍꯟꯖꯟ ꯍꯟꯖꯟꯗꯅꯕꯨ ꯃꯤ ꯇꯧꯅꯒꯗ꯭ꯔꯣ ꯃꯤꯅ ꯁꯤꯒꯤ ꯄꯣꯠ ꯇꯧꯅꯔꯛꯏꯖ‌ꯦ ꯍꯟꯖꯟꯕꯩꯅꯤ ꯑꯗꯣ
ꯕꯗ ꯄꯤꯛ ꯄꯥꯖꯥꯜꯂ
ꯎꯝ ꯆꯥꯝꯃꯗꯨꯗꯗꯤ ꯆꯥꯝꯃꯗꯨꯗꯗꯤ ꯌꯥꯝ ꯌꯥꯝꯅ ꯆꯥꯎꯅ ꯍꯦꯛꯇ ꯇꯣꯡꯒꯅꯤ ꯑꯩꯉꯣꯟꯗ ꯌꯥꯝ ꯀꯥꯅꯒꯅꯤꯗꯤ ꯄꯥꯎꯔꯨꯔꯅꯨ ꯏꯃꯨꯡ ꯃꯅꯨꯡꯒꯤ ꯈꯣꯔꯁꯥ ꯄ꯭ꯔꯁꯥꯗꯤ ꯂꯦꯝꯃꯅꯤ ꯀꯩꯒꯤꯅꯣꯗꯤ ꯏꯃꯨꯡ ꯃꯅꯨꯡꯒꯤ ꯉꯥꯔꯤ ꯉꯥꯇꯥꯏ ꯑꯇꯣꯞꯄ ꯑꯗꯨ ꯃꯌꯥꯝꯗꯨꯗꯤ ꯂꯦꯝꯃꯅꯦꯕ
ꯑꯥ ꯑꯗꯨꯒ ꯑꯆꯧꯕꯩꯗꯤ ꯌꯥꯔꯣꯏꯕ
ꯃꯥꯅꯦ ꯑꯆꯧꯕ ꯍꯥꯏꯗꯤ ꯑꯈꯣꯏꯅ ꯁꯤꯗ ꯍꯥꯏꯗꯤ ꯑꯍꯦꯟꯕ ꯃꯌꯥꯝ ꯑꯃ ꯇꯧꯒꯦ ꯍꯥꯏꯕꯗꯨꯗꯤ ꯑꯗꯨꯒꯤ ꯄꯩꯁꯥꯗꯨꯅ ꯍꯥꯏꯗꯤ ꯆꯥꯝꯃꯗꯨꯅꯗꯤ ꯌꯥꯔꯣꯏ ꯑꯗꯨ ꯍꯧꯖꯤꯛ ꯂꯦꯝꯕꯗꯤ ꯂꯦꯝꯕꯅꯤꯗ ꯑꯗꯨꯝ ꯌꯥꯏ
ꯎꯝ ꯅꯣꯡꯃꯗ ꯆꯥꯝꯃꯗꯨꯅ ꯅꯣꯡꯃꯗ ꯆꯥꯝꯃꯗꯨꯅ ꯃꯔꯨꯝ ꯌꯥꯡꯈꯩ ꯍꯨꯝꯐꯨꯗꯪ ꯀꯣꯛꯄꯗ ꯄꯩꯁꯥꯗꯣ ꯑꯗꯨꯝ ꯑꯥꯌꯧꯋꯦꯕ
ꯑꯥ ꯌꯥꯡꯈꯩ ꯍꯨꯝꯐꯨ ꯍꯥꯏꯁꯦ ꯑꯗꯨꯝ ꯍꯣꯏ ꯑ ꯍꯣꯏ ꯌꯥꯡ ꯈꯩꯅ ꯍꯨꯝꯐꯨꯒꯤ ꯆꯥꯡꯗꯤ ꯄꯥꯎ ꯑꯗꯨꯕꯨ ꯅꯪꯒꯤ ꯑꯥ ꯃꯆꯤꯟꯖꯥꯛꯀꯤ ꯑꯗꯨꯗꯒꯤ ꯅꯪꯒꯤ ꯏꯁꯤꯡ ꯂꯧꯕꯒꯤ ꯃꯆꯤꯟꯖꯥꯛꯀꯤ ꯑꯃ ꯑꯃꯗꯤ ꯈꯥꯏꯗꯣꯛꯇꯕ ꯌꯥꯗꯦꯗꯅꯀꯣ ꯈ꯭ꯋꯥꯏ ꯃꯔꯨ ꯑꯣꯏꯅ ꯃꯆꯤꯟꯖꯥꯛꯀꯤꯅꯦꯕ ꯈꯥꯏꯗꯣꯔꯛꯇꯣꯏꯖꯦ
ꯑꯥ
ꯑꯗꯨꯅ
ꯍꯟꯖꯟꯕꯗꯣ ꯁꯥꯡꯅ ꯃꯇꯝ ꯁꯥꯡꯅ ꯀꯣꯛꯑꯀꯥꯟꯗ ꯑꯃꯨꯛ ꯍꯟꯖꯤꯟꯕꯩ ꯋꯥꯅꯤꯅꯦ ꯑꯗꯨꯗꯤ
ꯎꯝ
ꯑꯗꯨ ꯂꯥꯕꯒꯩꯗꯤ ꯀꯃꯥꯏꯅ ꯇꯧꯋꯦ ꯂꯥꯕꯒꯩꯗꯤ ꯌꯣꯟꯊꯣꯛ
ꯂꯥꯞꯄ ꯀꯩ
ꯂꯥꯕ ꯂꯥꯕ
ꯍꯧꯖꯤꯛꯀꯤꯗꯤ ꯂꯥꯕ ꯑꯝꯇ ꯌꯥꯎꯔꯣꯏ
ꯑꯣ ꯂꯧꯕꯗꯖꯨ
ꯑꯥ ꯂꯥꯕ ꯑꯝꯇ ꯌꯥꯎꯔꯣꯏ ꯍꯥꯏꯗꯤ ꯌꯥꯎꯍꯟꯒꯦꯗꯤ ꯌꯥꯏꯌꯦꯕꯀꯣ ꯑꯗꯣ ꯂꯥꯕ ꯌꯥꯎꯔꯣꯏꯕ ꯂꯥꯕ ꯌꯥꯎꯔꯒꯗꯤ ꯃꯣꯏ ꯃꯔꯨꯝ ꯀꯣꯛꯄ ꯆꯥꯡ ꯌꯥꯝ ꯍꯟꯗꯒꯅꯤ ꯑꯥ ꯂꯥꯕ ꯌꯥꯎꯍꯟꯕ ꯌꯥꯗꯦ ꯑꯗꯨꯗꯨꯅ ꯃꯔꯨꯝ ꯒꯤꯇꯪꯒꯤꯅꯤ ꯁꯤꯗꯤ ꯑꯗꯨꯅ ꯑꯃꯣꯝ ꯉꯥꯛꯇꯅꯦ ꯂꯥꯛꯇꯣꯏꯁꯦ ꯑꯩꯒꯤ ꯍꯟꯗꯛ ꯆꯥꯃꯔꯤꯒ ꯆꯥꯝꯔꯤ ꯀꯨꯟꯖꯦ ꯆꯥꯝꯔꯤ ꯌꯥꯡꯈꯩ ꯂꯧꯕꯅꯦ ꯈꯔ ꯑꯃꯅ ꯂꯧꯒ꯭ꯔꯒ ꯆꯥꯝꯔꯤ ꯀꯨꯟꯖꯦ ꯑꯃꯣꯝ ꯉꯥꯇꯅꯦ ꯂꯥꯕ ꯑꯝꯇ ꯌꯥꯎꯗꯦ ꯃꯃꯥꯡꯒꯤ ꯑꯩꯅ ꯂꯣꯏꯔꯝꯕ ꯆꯅꯤꯗꯨꯖꯨ ꯂꯥꯕꯅꯦ ꯑꯗꯨꯒꯤ ꯃꯃꯥꯡꯗ ꯑꯃꯨꯛ ꯂꯣꯏꯔꯝꯕ ꯑꯗꯨꯖꯨ ꯑꯃꯣꯝ ꯉꯥꯇꯅꯦ ꯑꯩꯖꯦ ꯑꯍꯨꯝꯂꯛꯇꯤ ꯂꯣꯏꯔꯛꯑꯦꯕ
ꯃꯣꯏꯅ ꯈꯪꯅ ꯑꯗꯨꯝ ꯄꯤꯔꯛꯇꯣꯏꯔꯣ ꯅꯠꯇ꯭ꯔꯣ ꯑꯩꯈꯣꯏꯅ ꯍꯥꯏꯖꯦ ꯍꯥꯏꯗꯣꯏꯔꯕ
ꯃꯣꯏꯅ ꯈꯪꯅ ꯑꯗꯨꯝ ꯄꯤꯔꯛꯑꯅꯤ ꯍꯥꯏꯗꯤ ꯅꯪꯅ ꯁꯤꯒꯤ ꯃꯥꯒꯤ ꯑꯥ ꯕ꯭ꯔꯤꯠ ꯃꯃꯤꯡꯗꯣ
ꯑꯥ
ꯑꯗꯨ ꯍꯥꯏꯔꯅꯤ ꯅꯪ ꯂꯧꯒꯦ ꯍꯥꯏꯔꯒꯗꯤ ꯑꯩꯉꯣꯟꯗ ꯍꯪꯉꯛꯑꯝꯃꯣꯕ ꯑꯩ ꯑꯗꯨꯝ ꯍꯥꯏꯕꯤꯒꯦꯕ ꯑꯗꯨꯒꯤ ꯄꯣꯠ ꯇꯣ ꯍꯥꯏꯔꯒ ꯑꯗꯨꯝ ꯑꯩ ꯂꯧꯕꯝꯗꯨꯖꯨ ꯑꯩ ꯑꯗꯨꯝ ꯇꯥꯛꯀꯦꯕ ꯅꯪꯅ ꯂꯧꯗꯣꯔꯀꯥꯟꯗ ꯑꯗꯨꯝ ꯈꯜꯂꯣ ꯑꯗꯣ ꯌꯦꯡꯉꯣ ꯑꯗꯣ ꯅꯪꯅ ꯑꯦ ꯁꯤ ꯑꯃ ꯇꯧꯔꯒꯦꯍꯦ ꯑꯗꯨꯗꯤ ꯁꯨꯝ ꯍꯥꯏꯗꯤ ꯅꯥꯀꯟꯗ ꯁꯨꯝ ꯑꯃ ꯑꯃ ꯆꯠꯂꯒꯁꯨ ꯂꯣꯏꯁꯟꯕ ꯁꯤ ꯑꯗꯨꯝ ꯂꯣꯏꯔꯒ ꯍꯥꯏꯗꯤ ꯍꯥꯏ ꯍꯥꯏꯗꯤ ꯉꯆꯦꯠ ꯌꯨꯆꯦꯠꯀꯤ ꯈꯜꯂꯒ ꯀꯣ
ꯍꯣꯏ
ꯈꯣꯔꯁꯥꯒꯤ ꯈꯣꯔꯁꯥꯒꯤ ꯈꯜꯂꯒꯗꯤ ꯑꯗꯨꯒꯤ ꯄꯣꯠꯇꯨ ꯑꯗꯨꯝ ꯌꯥꯏ ꯅꯪ ꯉꯝꯅꯕꯗꯤ ꯅꯪꯅ ꯃꯆꯤꯟꯖꯥꯛꯇꯣ ꯐꯖꯅ ꯊꯥꯛꯑꯒ ꯁꯕꯦꯟꯇꯤꯗꯤ ꯀꯣꯛꯍꯟ ꯇꯥꯔꯦ ꯆꯥꯝꯃꯖꯤꯗꯒꯤ ꯁꯚꯦꯟꯇꯤꯗꯒꯤ ꯑꯥꯏꯇꯤ ꯕꯧꯇꯤ ꯑꯗꯨꯏ ꯆꯥꯡ ꯀꯣꯛꯍꯟ ꯇꯥꯔꯦ ꯑꯗꯨ ꯑꯣꯏꯔꯒꯗꯤ ꯅꯪ ꯈꯣꯔꯁꯥ ꯑꯗꯨꯝ ꯂꯦꯝꯕꯅꯦꯕ ꯎꯝ ꯎꯝ ꯇꯔꯥꯔꯥ